ꯍꯜꯂꯣ
ꯎꯝ ꯇꯥꯏ ꯇꯥꯔꯕ ꯇꯥꯔꯕ
ꯍꯂꯣ
ꯄꯥꯗꯕꯔꯣ
ꯇꯥꯏꯌꯦ ꯇꯥꯏꯌꯦ
ꯆꯥꯛ ꯆꯥꯔꯕꯣ
ꯆꯥꯛ ꯆꯗ꯭ꯔꯤꯌꯦ ꯀꯟꯅ ꯊꯣꯡꯉꯨꯏ ꯅꯪꯗꯤ
ꯀꯩ ꯀꯩ ꯊꯣꯡꯉꯤꯅꯣ
ꯑꯁ ꯑꯈꯥꯕꯒ ꯈꯥꯃꯦꯟ ꯑꯥꯂꯨ ꯂꯣꯏꯅ ꯄꯨꯨꯡ ꯁꯟ ꯂꯒꯒ
ꯑꯁ ꯌꯥꯝ ꯉꯜꯂꯤꯗ ꯉꯁꯤꯗꯤ
ꯎꯝ
ꯑꯩꯗꯤ ꯑꯩꯁꯨ ꯆꯥꯔꯦꯗ ꯍꯋꯥꯏ ꯆꯥꯔꯁꯤ
ꯍꯥꯎ ꯍꯥꯏ ꯆꯕꯩ ꯌꯥ
ꯏꯆꯝ ꯆꯝꯅ ꯍꯋꯥꯏ ꯆꯥꯔꯦ ꯉꯁꯤꯗꯤ ꯎꯄꯥꯏ ꯂꯩꯇꯗꯅ ꯑꯁ ꯃꯥꯔꯀꯦꯠꯇ ꯏꯟꯁꯥꯡ ꯂꯧꯕ ꯊꯣꯛꯄ ꯇꯟꯕ ꯉꯁꯤ ꯑꯔꯩ ꯑꯔꯩꯕ ꯊꯣꯡꯉꯒ ꯆꯥꯔꯦ
ꯀꯃꯦꯟ ꯑꯈꯥꯕꯗꯨꯕꯨ ꯍꯥꯎꯕ꯭ꯔꯣꯅꯦ ꯀꯉꯥꯎ ꯆꯥꯕꯨꯗꯤ ꯍꯥꯎꯅꯦꯗ ꯑꯗꯨꯝ
ꯑꯁ ꯑꯩꯗꯤ ꯑꯗꯨꯝ ꯆꯥꯕ ꯌꯥꯏ
ꯕꯥ ꯏꯔꯣꯟꯕꯒꯨꯝꯕꯗꯤ ꯍꯥꯎꯋꯦ ꯏꯟꯖꯥꯡ ꯑꯣꯏꯅ
ꯑꯈꯥꯕꯗꯣ ꯈꯥꯃꯦꯟ ꯅꯠꯇꯦ ꯑꯈꯥꯕ ꯂꯩꯗꯅ
ꯀꯩꯕ ꯇꯥꯎꯔꯤꯅꯦ ꯃꯥꯒꯤ ꯃꯃꯤꯡꯗ ꯍꯥꯎ ꯍꯕꯅꯤ ꯇꯨꯁꯨ ꯆ ꯆ ꯊꯣꯡꯃꯤꯟꯅꯕ ꯃꯇꯝꯗꯁꯨ ꯍꯥꯎꯕꯅꯦ ꯁꯟꯁꯥꯒꯨꯝꯕ ꯍꯣꯏ ꯍꯣꯏ ꯍꯣꯏ ꯈꯪꯉꯦ
ꯄꯨꯡ ꯀꯌꯥꯗ ꯇꯨꯡꯝꯒꯦ ꯉꯔꯥꯡꯗ
ꯍꯦꯛ ꯍꯜꯂꯛꯑꯒ ꯇꯨꯝꯕꯅꯤꯅꯦ ꯍ ꯕꯣꯏ ꯌꯦꯡꯕ ꯋꯥꯔꯣꯏꯅꯤ ꯏꯅꯤ ꯀꯗꯥꯗꯤ ꯀꯅꯥ ꯀꯔꯦ ꯀꯅꯥ ꯐꯣꯒ ꯔꯦ
ꯑꯩ ꯑꯩꯁꯨ ꯌꯦꯡꯒꯦꯅ ꯈꯜꯂꯝꯃꯒ ꯑꯁ ꯑꯗꯨꯝ ꯇꯨꯝꯝꯊꯣꯛꯈ꯭ꯔꯦ
ꯍꯥꯏ ꯂꯥꯛ ꯌꯦꯡꯕ ꯇꯥꯔꯦ ꯍꯣꯔꯦꯟ ꯐꯥꯟꯁ ꯀꯥꯕꯨꯗꯤ ꯀꯥ ꯅꯒꯣ ꯀꯌꯥ
ꯐ꯭ꯔꯥꯟꯁꯀꯥꯔ
ꯆꯒ꯭ꯔꯃ
ꯀꯣ ꯃꯔꯤ ꯆꯟꯕ ꯃꯥꯜꯂꯦ
ꯄꯦꯗꯤꯑꯌꯦ
ꯕꯥꯄꯦꯗꯤ ꯈꯪꯗꯦ ꯗꯤꯝꯝꯕꯦꯂꯦꯗꯤ ꯆꯟꯕꯅꯦ ꯗꯤꯝꯝꯕꯂꯦ ꯍꯦꯇ꯭ꯔꯤꯛ ꯆꯟꯕꯅꯦ ꯅꯪꯔꯥꯡꯅꯨꯡꯗꯥ ꯊꯔꯇꯤ ꯇꯨ ꯃꯤꯅꯤꯠꯁ
ꯉꯔꯥꯡ ꯅꯨꯗꯥꯉꯗ ꯇꯁ ꯇꯤꯚꯦ ꯍꯦꯇ꯭ꯔꯤꯛ ꯂꯧꯧꯕ꯭ꯔꯅꯦ ꯣ ꯃꯁꯤꯡ ꯃꯁꯤꯡ ꯀꯌꯥ ꯁꯨꯔꯦꯃ ꯑꯗꯨ ꯕ꯭ꯔꯦꯗꯣ
ꯇꯤꯝꯕꯤꯂꯤ ꯑꯍꯨꯝ ꯈꯛꯇ ꯑꯣꯏꯔꯝꯒꯅꯤꯗ ꯅꯍꯥꯟ ꯅꯍꯥꯟ ꯆꯟꯕ꯭ꯔꯅꯦ ꯅꯍꯥꯟ ꯆꯜꯂꯝ ꯃꯣꯏꯗ
ꯅꯍꯥꯟ ꯆꯟꯗ ꯃꯣꯏꯗ ꯉꯔꯥꯡꯗꯥ ꯕꯥꯄꯤꯦ ꯆꯟꯗꯦ
ꯉꯁꯤꯗꯤ ꯀꯥꯏꯖꯒꯅꯤ ꯑꯗꯨꯝ ꯂꯩꯇꯣꯏꯔꯣ ꯍꯥ
ꯑꯗꯨꯝ ꯂꯩꯅꯤꯌꯦ ꯌꯨꯝꯗ
ꯁꯤ ꯃ ꯍꯥꯏ ꯆ ꯍꯥꯏꯇꯦ
ꯑꯥ
ꯍꯥ
ꯗꯤꯝꯕꯤꯂꯦꯁꯦ ꯒꯣ ꯃꯔꯤ ꯁꯨꯈ꯭ꯔꯦꯕ
ꯒꯦꯝ ꯀꯌꯥꯁꯅꯥ ꯈꯕꯣ
ꯒꯦꯝ ꯑꯅꯤ ꯈꯪꯗꯦꯀꯣ ꯌꯦꯡꯁꯤꯀꯣ ꯒꯦꯝ ꯑꯅꯤꯗꯤ ꯁꯨꯔꯦ ꯑꯅꯤ ꯃꯤꯦꯝ ꯑꯍꯨꯝꯗꯤ ꯁꯥꯟꯅꯈ꯭ꯔꯕꯅꯦ
ꯌꯦꯦꯝ ꯑꯍꯣꯡꯕ꯭ꯔꯥ ꯉꯔꯥꯡ ꯅꯨꯡꯗꯥꯡꯗꯒ ꯑꯗꯨꯒ ꯑꯗꯨꯗꯤ ꯍꯌꯦꯡ ꯃꯦꯁꯤꯁꯦ ꯑꯍꯨꯝ ꯑꯣꯏꯒꯗꯧꯕꯕꯣ
ꯃꯦ ꯁꯤꯖꯦ ꯀꯌꯥ ꯑꯁꯟ ꯈꯒꯦ
ꯃꯦꯁꯤꯗꯤ ꯃꯉꯥ ꯁꯨꯈ꯭ꯔꯦꯅ
ꯑꯣ ꯍꯣꯔꯦꯟ ꯅꯨꯡꯗꯥꯡ ꯌꯦꯡꯕ ꯇꯥꯔꯦ ꯍꯣꯔꯦꯟ ꯅꯨꯡꯗꯥꯡꯒ ꯂꯩꯔꯤꯁꯦ
ꯍꯌꯦꯡ ꯄꯨꯡ ꯇꯔꯦꯠꯇꯒꯤ ꯇꯔꯦꯠ ꯃꯈꯥꯏꯗꯒꯤ ꯅꯠꯇ꯭ꯔꯣ
ꯍꯥꯎ ꯇꯔꯦ ꯃꯈꯥꯥꯏꯇꯥꯅꯦ
ꯇꯔꯦꯠ ꯃꯈꯥꯏꯗꯅꯦ ꯍꯣꯔꯦꯟ ꯍꯌꯦꯡ ꯑꯌꯨꯛ
ꯑꯁ ꯁꯌꯦꯡ ꯄꯣꯔꯇꯨꯒꯥꯜꯁꯨ ꯄꯨꯡ ꯃꯉꯥꯗꯅꯤꯅꯦ ꯑꯁ ꯕꯤꯔꯥꯅꯤꯅꯦ
ꯎ ꯍꯌꯦꯡ ꯄꯨꯡ ꯃꯉꯥꯗ
ꯍꯣꯏ ꯔꯗꯟ ꯀꯩꯅ ꯍ ꯑꯔꯖꯦꯟꯇꯤꯅꯥꯒꯤ ꯀꯥ ꯈꯔꯅꯤꯗ ꯑꯥꯔꯖꯦꯟꯇꯤꯅꯥꯗꯤ ꯂꯥꯏꯗꯅ ꯀꯥꯈ꯭ꯔꯅꯤꯗ ꯖꯣꯔꯗꯟꯕꯨꯅꯦꯅ ꯁꯥꯟꯅꯒꯗꯣꯔꯤꯁꯦ
ꯑꯗꯨꯗꯤ ꯃꯦꯁꯤꯁꯦ ꯍꯌꯦꯡꯀꯣ ꯑꯅꯤꯒꯨꯝꯕꯗꯤ ꯆꯜꯕ ꯃꯥꯜꯂꯦꯕ
ꯌꯥꯝ ꯆꯪꯅꯤꯡꯒꯗꯧ ꯃꯥꯜꯂꯦ ꯍꯌꯦꯡꯁꯨ
ꯄꯣꯔꯇꯨꯒꯣꯜꯗꯤ ꯍꯌꯦꯡ ꯄꯣꯛꯑꯗꯤ ꯔꯥꯎꯟ ꯔꯥꯎꯟ ꯊꯥꯔꯇꯤꯟ ꯔꯥꯎꯟ ꯊꯥꯔꯇꯤꯟ ꯊꯥꯔꯇꯤ ꯇꯨꯗꯣ ꯆꯪꯉꯔꯣꯏ ꯂꯣꯏꯔꯦ ꯂꯩꯍꯧꯔꯅꯤ
ꯍꯌꯦꯡ ꯄꯑꯗꯤ ꯂꯩꯍꯧꯧꯕꯩꯗꯣ
ꯂꯩꯍꯧꯕ ꯇꯥꯕꯅꯤꯅ ꯀꯩꯅꯣ
ꯀꯅꯥ ꯀꯅꯥ ꯑꯣꯏ
ꯍꯌꯦꯡ ꯄꯥꯒꯗꯧꯕꯁꯦ ꯀꯣꯂꯝꯕꯤꯌꯥꯅꯦꯕ ꯀꯣꯂꯝꯕꯤꯌꯥꯅꯦꯕ ꯀꯣꯂꯝꯕꯤꯌꯥꯗꯤ ꯑꯗꯨꯝ ꯍꯩꯕꯅꯦꯕ
ꯀꯔꯕ ꯌꯥꯗꯤ ꯀꯥ ꯃꯗꯤ ꯀꯔ ꯄꯀꯣꯦ
ꯃꯣꯏ ꯁꯟꯆꯦꯁꯣꯏ ꯀꯩꯅꯣ ꯂꯩꯑꯦꯕ ꯗꯦꯚꯠ ꯅꯣꯏꯗꯌꯦꯕ ꯖꯦꯝꯁ ꯔꯨ ꯗ꯭ꯔꯤꯕꯤ꯭ꯌꯥ ꯁ ꯃ ꯃꯥꯏ ꯄꯨꯜꯂꯒ ꯂꯩꯑꯕ
ꯐꯨꯇꯨꯀꯣꯗꯤ ꯊꯥꯖꯅꯤꯡꯉꯥꯏꯁꯤ ꯂꯩꯇ꯭ꯔꯦ ꯑꯁ
ꯗꯥꯎ ꯌꯦꯡꯕ꯭ꯔ ꯍꯥꯏꯗꯨꯅꯤꯅꯦ ꯀꯩꯅꯣꯅꯦ ꯑꯥꯔꯖꯦꯟꯇꯤꯅꯥꯗꯤ ꯑꯗꯨꯝ ꯀꯥꯒꯗꯧꯕ ꯃꯥꯜꯂꯦ ꯃꯣꯏꯁꯦ ꯀꯩꯅꯣꯗ ꯂꯩꯌꯦꯕ ꯣꯦꯜꯔꯦ ꯑꯗꯨꯒ ꯑꯁ ꯃꯣꯏ ꯄꯥꯒꯗꯧꯕꯁꯦ ꯑꯥꯔꯖꯦꯟꯇꯤꯅꯥꯅ ꯄꯥꯒꯗꯧꯕꯁꯦ ꯑꯔꯥꯏꯕ ꯀꯟꯇ꯭ꯔꯤ ꯉꯥꯛꯇꯅꯦꯗ
ꯀꯩꯅꯅꯣ ꯃꯣꯏ ꯁꯥꯟꯗꯁꯤ ꯊ꯭ꯔꯤꯒꯤ ꯁꯤꯁꯇꯦꯝꯗ ꯂꯥꯛꯄ꯭ꯔꯣ ꯀꯃꯥꯏꯅ ꯇꯧꯕ꯭ꯔꯣ
ꯄꯤꯛꯆꯔꯗꯅꯅꯦ ꯄꯤꯛꯆꯔꯗ ꯑꯣꯏꯅ ꯇ ꯑꯩꯅꯣ ꯇꯧꯈ꯭ꯔꯕꯅꯅꯦ ꯃ ꯐ ꯂꯣꯟ ꯊꯝꯈ꯭ꯔꯕꯅꯦꯕ
ꯐꯤꯛꯆꯔ ꯊꯝꯗ꯭ꯔꯤꯕ ꯃꯃꯥꯡꯗꯣ ꯭ꯔꯤ ꯇꯧꯔꯝꯅꯦꯕ ꯑꯗꯨꯃꯥꯏꯅ ꯇꯧꯕ ꯅꯠꯇ꯭ꯔꯣ
ꯊꯥꯎꯒ ꯂ ꯈꯪꯗꯦ
ꯑꯥꯔꯖꯦꯟꯇꯤꯅꯥꯗ ꯌꯥꯝ ꯂꯥꯏꯕ ꯇꯤꯝ ꯈꯛꯇꯅꯤꯩꯅ ꯁꯤꯗꯤ ꯌꯥꯗꯦꯗ ꯑꯗꯨ ꯑꯣꯏꯔꯗꯤ
ꯇꯤ ꯑꯔꯥꯏꯕ ꯉꯥꯛꯇꯅꯤꯅꯦ ꯔꯥꯎꯟ ꯑꯣꯐ ꯊꯥꯔꯇꯤ ꯇꯨꯁꯦ ꯃꯣꯏ ꯑꯥꯔꯖꯦꯟꯇꯤꯅꯥꯒ ꯀꯦꯞ ꯔꯗꯦ ꯑꯗꯣ ꯑꯗꯨ ꯁꯥꯟꯅꯔꯅꯤ ꯑꯃꯨꯛ ꯀꯥꯔꯅꯤ ꯀꯥꯔꯗꯤ ꯑꯁꯇ꯭ꯔꯦꯂꯤꯌꯥꯔꯥ ꯏꯖꯤꯞꯔꯥ ꯑꯃꯨꯛ ꯁꯅꯥꯔꯅꯤ ꯑꯃꯨꯛ ꯀꯥꯔꯅꯤ ꯔꯅꯤ ꯀꯥꯔꯗꯤ ꯁ꯭ꯋꯤꯖꯔꯂꯦꯟꯒ ꯀꯩꯅꯣꯒ ꯀꯣꯂꯝꯣꯕꯤꯌꯥ ꯀ꯭ꯔꯣꯁꯤꯌꯥ ꯁ꯭ꯋꯤꯠꯖꯔꯂꯦꯟ ꯏꯔꯥꯟ ꯃꯣꯏ ꯄꯨꯟꯅ ꯁꯥꯟꯅꯒꯗꯧꯕꯅꯦꯕ
ꯃꯣꯏꯗꯤ ꯏꯔꯥꯏꯔꯥꯏꯕ ꯉ ꯀꯥꯡꯕꯨ ꯉꯥꯛꯇꯅꯦꯕ ꯄꯣꯇꯀꯜꯒꯤ ꯁꯦ ꯑꯁ ꯈꯔ ꯂꯨꯏꯦ ꯄꯣꯔꯇꯨꯒꯥꯜꯁꯦ ꯔꯣꯅꯥꯜꯗꯣꯅ ꯊꯦꯡꯅꯒꯗꯧꯕꯁꯦ ꯏꯁꯄꯦꯟꯒ ꯊꯦꯡꯅꯒꯅꯤ
ꯏꯁꯄꯦꯟ ꯊꯦꯡꯅꯕ ꯂꯣꯏꯔꯒ ꯀꯩꯅꯣꯝꯃꯨꯛ ꯊꯦꯡꯅꯔꯒꯅꯤ ꯕꯦꯜꯖꯤꯌꯝ ꯁꯥꯎꯠ ꯀꯣꯔꯤꯌꯥ ꯌꯨ ꯑꯦꯁ ꯑꯦ ꯃꯣꯏ ꯊꯦꯡꯅꯒꯅꯤ ꯀꯗꯦꯜ ꯂꯣꯏ ꯑꯩꯅ ꯈꯜꯂꯤꯁꯦ ꯐꯣꯇꯣꯒ꯭ꯔꯥꯐꯤꯁꯤꯦ ꯈꯔ ꯋꯥꯏꯔꯅꯤ
ꯑꯔꯖꯦꯟꯇꯅꯥꯅꯤ ꯌꯦꯂ ꯀꯟꯇ꯭ꯔꯤ ꯈꯥꯀꯣ
ꯑꯥꯔꯖꯦꯟꯇꯤꯅꯥ ꯃꯦꯁꯤꯁꯤ ꯃꯔꯥꯏꯕ ꯌꯥꯝ ꯐꯩ ꯍꯥꯏ ꯑꯔꯥꯏꯕ ꯑꯔꯥꯏꯕ ꯇꯤꯝ ꯉꯥꯛꯇ ꯊꯦꯡꯅꯩꯑꯌꯦꯕ
ꯑꯝ
ꯃꯗꯥ ꯑꯣꯏ ꯌꯥꯝ ꯐꯩ
ꯂꯣꯇ꯭ꯔꯤꯗꯒꯤ ꯐꯤꯆꯔ ꯑꯣꯏꯕꯖꯥꯠꯅ ꯅꯠꯇ꯭ꯔꯅ ꯀꯟꯇ꯭ꯔꯤ ꯋꯥꯔꯁꯀꯤ ꯑꯣꯏꯅ ꯁꯦꯝꯕꯤꯕ꯭ꯔꯥ
ꯍꯣꯏ ꯐꯤꯌꯨꯆꯔ ꯀꯃꯥꯏꯅ ꯁꯦꯝꯕꯖꯥꯠꯗꯥꯎ ꯍꯣꯔꯦꯟ ꯌꯦꯡꯕ ꯇꯥꯔꯦ
ꯃꯣꯏ
ꯀꯅꯥꯕꯨ ꯊꯥꯖꯕ꯭ꯔꯣ ꯋꯥꯔꯜ ꯀꯞ ꯀꯥꯒꯗꯕꯁꯦ
ꯋꯥꯔꯜ ꯀꯞ ꯀꯥꯒꯗꯧꯕꯁꯦ ꯑꯩꯅ ꯈꯜꯂꯤꯁꯦ ꯍꯟꯗꯛ ꯏꯪꯂꯥꯟꯕꯨꯁꯨ ꯊꯥꯖꯔꯝꯕꯅꯦ ꯑꯗꯨꯂꯥꯟ ꯑꯗꯨꯁꯛ ꯉꯔꯥꯡ ꯅꯍꯥꯟ ꯄꯣꯛꯈꯤꯕꯗꯨꯗ ꯑꯁ
ꯎꯝ
ꯌꯥꯝ ꯇꯤ ꯑꯔꯥꯏꯕ ꯌꯥꯝ ꯄꯣꯛꯈꯤꯕꯗꯣ ꯌꯥꯝ ꯅꯨꯡꯉꯥꯏꯇꯦꯕ
ꯍꯥꯎ ꯍꯥꯎ ꯄꯊ ꯁꯤ ꯁꯤꯕꯨ ꯁꯤꯕꯗꯤ ꯀꯃꯥꯏꯅ ꯐꯅꯦꯛꯗ ꯀꯥꯒꯅꯤ
ꯑꯩꯅ ꯀꯥꯕ ꯌꯥꯕꯅꯦꯕꯀꯣ
ꯑꯃꯃꯨ ꯑꯔꯖꯦꯟꯇꯤꯅꯥ ꯀꯥꯒꯅꯤꯅꯦ ꯑꯣꯏꯣꯏꯔꯣꯏꯣꯏ
ꯑꯥꯔꯖꯦꯟꯇꯤꯅꯥꯁꯦ ꯆ ꯆꯥꯟꯁꯁꯦ ꯋꯥꯡꯉꯦ ꯑꯗꯨꯒ ꯀꯩꯅꯣ ꯁꯨ ꯋꯥꯡꯉꯦ ꯐ꯭ꯔꯥꯟꯁꯁꯨ ꯋꯥꯡꯉꯦ ꯏꯁꯄꯦꯟꯁꯨ ꯑꯗꯨꯝ ꯌꯦꯡꯕ ꯌꯥꯏ
ꯑꯔꯖꯦꯟꯇꯤꯅꯥ ꯐ꯭ꯔꯥꯟꯁ ꯁꯄꯦꯟ ꯑꯗꯨ ꯑꯍꯨꯝ ꯃꯔꯤ ꯄꯨꯇ꯭ꯔꯨꯀ ꯌꯦꯡꯕ ꯌꯥꯏ ꯃꯣꯏ ꯃꯔꯤꯗ ꯌꯦꯡꯉꯁꯤꯅꯦ
ꯃꯗꯥ ꯌꯦꯡꯕ ꯌꯥꯏ
ꯀꯂꯨꯝꯕꯗ ꯀꯣꯂꯣꯕꯤꯌꯥꯗ ꯊꯦꯡꯉ ꯊꯔꯣ ꯀꯂꯣꯝꯕꯤ ꯑꯗꯨꯗ ꯊꯦꯡꯅꯔꯅꯤ ꯀꯥꯕ ꯆꯥꯡꯁ ꯌꯥꯝ ꯂꯩꯗ
ꯉꯕꯨ ꯉꯝꯃꯗꯤ ꯈꯔ ꯅꯨꯡꯉꯥꯏꯒꯅꯤ
ꯀꯅꯤꯡꯉꯒꯤ ꯆꯥꯟꯁꯦꯅ ꯅꯣꯡ ꯆꯨꯕ꯭ꯔꯣ ꯅꯨꯡꯁꯥ ꯊꯧꯕ꯭ꯔꯣ ꯃꯅꯤꯄꯨꯔꯗ
ꯅꯨꯡꯁꯥ ꯈꯤꯇꯪ ꯈꯤꯇꯪ ꯑꯗꯨꯝ ꯊꯣꯛꯑꯦ
ꯅꯨꯡꯁꯥ ꯌꯩꯕ꯭ꯔꯣ
ꯌꯥ
ꯍ
ꯆ ꯊꯂ ꯑꯦ ꯊꯧꯂ ꯑꯦ
ꯌꯨꯝꯄꯤ ꯑꯅꯤꯗ ꯂꯩꯕ꯭ꯔꯣ
ꯆꯥꯛ ꯌꯦꯟꯁꯥꯡ ꯊꯣꯡꯕ ꯂꯣꯏꯔꯕꯣ
ꯂꯣꯏꯔꯒ ꯍꯤꯞꯄꯤꯅꯦ ꯌꯨꯝꯄꯤ ꯑꯅꯤꯗ ꯂꯩꯕ꯭ꯔꯣ
ꯌꯣꯡꯄꯤ ꯍꯥꯏꯒꯗꯣ
ꯑꯝ
ꯀꯩꯅꯣ ꯍꯥꯏꯁꯤꯕꯣ
ꯅꯣꯏꯒꯤ ꯌꯨꯝ ꯃꯄꯨ
ꯂꯩ ꯂꯩ ꯑꯃꯗꯤꯗꯨ ꯑꯃꯗꯤ ꯗꯨꯀꯥꯟ ꯊꯣꯛꯈꯤꯕꯅꯤ ꯑꯃꯗꯤ ꯗꯨꯀꯥꯟ ꯑꯗꯨꯝ ꯊꯣꯛꯄꯅꯤ
ꯑꯍꯟ ꯑꯍꯟ ꯑꯣꯏꯕꯗꯤ ꯅꯨꯄꯤꯗꯅ
ꯑ ꯃꯒꯤ ꯑꯍꯟꯗ
ꯍ ꯑꯉꯥꯡ ꯑꯉꯥꯡ ꯑꯣꯏꯕꯤꯒꯗꯔꯣ
ꯑꯍꯟꯗ
ꯌꯥꯝ ꯑꯍꯟ ꯑꯣꯏꯔꯝꯅꯤꯗ ꯍꯧꯖꯤꯛꯇꯤꯀꯣ ꯑꯣꯏꯗ꯭ꯔꯤꯕꯣ
ꯑꯣꯏꯔꯦ ꯑꯣꯏꯔꯦ ꯗꯨꯀꯥꯟ ꯊꯣꯛꯀꯦ ꯍꯥꯏꯕꯅꯤ ꯃꯥ ꯗꯨꯀꯥꯟ ꯑꯗꯨꯝ ꯊꯣꯛꯄꯅꯤꯗ ꯃꯣꯏꯗꯤ ꯑ ꯑꯣ ꯑꯃꯗꯣ ꯋꯥꯔꯤ ꯁꯥꯟꯅꯗ꯭ꯔꯕꯣ ꯉꯔꯥꯛ ꯑꯩꯅ ꯅꯝꯕꯔ ꯄꯤꯔꯛꯄꯗꯣ ꯋꯥꯔꯤ ꯁꯥꯟꯅꯗꯕ꯭ꯔꯣ ꯉꯁꯤ ꯑꯌꯨꯛ ꯉꯔꯥꯡ
ꯇꯤꯁ ꯆꯂꯁꯤꯗꯤ
ꯑꯁꯤꯒꯤꯗꯤ ꯁꯥꯟꯅꯗꯕ꯭ꯔꯣ
ꯁꯃꯗ
ꯁꯥꯟꯅꯒꯗꯧꯕꯅꯤꯅꯦ ꯇꯣꯏꯅ ꯁꯥꯟꯅꯒꯗꯧꯕꯅꯦ ꯑꯁ ꯀꯩꯅꯣꯅꯦ ꯃꯤꯅ ꯅꯝꯕꯔ ꯂꯨ ꯄꯨ ꯑꯗꯨ ꯋꯥꯅ ꯂꯧꯔꯛꯑꯒ
ꯅꯝꯕ ꯑꯃ ꯑꯃꯨꯛ ꯊꯔꯑꯣ ꯍꯥꯏ ꯁꯤꯗꯤ ꯍꯥꯏꯗꯤ
ꯊꯥꯔꯛꯈꯤꯅꯦ ꯊꯥꯔꯛꯄꯕꯨꯗꯤ ꯊꯥꯔꯛꯈꯤꯅꯦ ꯑꯗꯨ ꯋꯥꯔꯤ ꯇꯣꯏꯅ ꯁꯥꯟꯅꯧ ꯍꯥꯏꯕꯅꯤꯗ
ꯍꯣꯏ ꯍꯣꯔꯦꯟꯦꯟ ꯁꯅ ꯑꯗꯨꯅꯦꯒꯗ
ꯍꯣꯏ ꯑꯩꯈꯣꯏ ꯁꯟꯅꯁꯤꯀꯣ